ꯍꯜꯂꯣ
ꯍꯂꯣ ꯍꯜꯂꯣ
ꯇꯕ꯭ꯔꯣ ꯅꯨꯡꯉꯥꯏꯕ꯭ꯔꯣ
ꯅꯅꯨꯡꯉꯔꯦ ꯅꯣꯏꯗꯤ
ꯅꯨꯡꯉꯥꯏ ꯑꯩꯁꯨ
ꯑꯣꯗꯕ ꯀꯣꯏꯔꯀꯨ
ꯎꯗꯨꯄꯈꯣꯏꯔ
ꯍꯣꯏ ꯍꯣꯔꯦ ꯁꯥꯟꯅꯗꯕꯁꯨ ꯀꯨꯏꯔꯦ ꯐꯣꯟꯒ ꯄꯥꯎ ꯐꯥꯎꯅꯗ꯭ꯔꯦꯀꯣ
ꯎꯝ ꯔꯀꯣ ꯎꯝ ꯑꯁ ꯍꯧꯖꯤꯛ ꯀꯥꯏ ꯂꯩꯒꯦ
ꯑꯁ ꯑꯣꯐꯤꯁꯇ ꯂꯩꯔꯤꯅꯤ ꯑꯁ ꯑ ꯍꯧꯥꯎꯖꯤꯀꯣ
ꯎꯝ
ꯖꯦ ꯁꯤꯕꯤ ꯃꯅꯨꯡꯗ ꯐꯝꯃꯤꯅꯦ
ꯑꯁ ꯌꯥꯝ ꯁꯥꯗ꯭ꯔꯣ
ꯇꯅꯦꯜꯗ ꯂꯩꯕꯅꯤꯅ ꯏꯪꯉꯤ ꯕꯀꯣ ꯉꯁꯥꯏ ꯏꯪꯉꯒ ꯍꯧ ꯁꯥꯍꯟꯒꯦꯅ ꯊꯣꯛꯄꯅꯤꯗ
ꯃꯄꯥꯟꯗꯗꯤ ꯅꯨꯡꯁꯥ ꯁꯥꯕ꯭ꯔꯣ
ꯅꯨꯡꯁꯥ ꯀꯟꯅꯗꯤ ꯁꯥꯗꯦꯗ
ꯎꯝ ꯁꯤꯗꯤ ꯀꯟꯅ ꯁꯥꯏꯅꯦ
ꯑꯁ ꯑꯗꯨꯗꯣ ꯇꯣꯡꯉꯥꯂꯦꯅꯦ
ꯁꯤ ꯌꯥꯝ ꯂꯥꯞꯅꯕ ꯃꯥꯜꯂꯦꯅꯦ
ꯌꯥꯝ ꯂꯥꯞꯅꯕ ꯃꯥꯜꯂꯦꯅꯦ ꯑꯩꯈꯣꯏꯗꯤ ꯀꯩ ꯅꯣꯔꯋꯦꯗꯧꯅ ꯀꯣ ꯅꯣꯔꯠ ꯄꯣꯥꯟꯗꯧꯅ ꯂꯩꯔꯦ
ꯎꯟꯒ ꯇꯥꯕ꯭ꯔꯣ
ꯍꯥꯏꯔꯨꯅꯨꯗ ꯎꯟ ꯈꯨꯇꯥꯁꯤꯗꯤ
ꯈꯨꯃꯪ ꯑꯣꯏꯅ ꯇꯥꯏꯗ
ꯅꯣꯡꯉꯥꯜꯂꯦꯅꯦ ꯅꯣꯏ ꯅꯣꯔꯋꯦꯁꯤꯗꯤ
ꯇꯣꯡꯉꯥꯜꯂꯦ ꯍꯣꯏ ꯍꯨꯃꯥꯡ ꯑꯣꯏꯅ ꯇꯥꯥꯏꯌꯦ ꯈꯣꯏꯗꯤ ꯃꯟ ꯇꯥꯗꯦ ꯂꯝꯕꯤꯒꯁꯦ ꯌꯥꯗ꯭ꯔꯦꯅꯦ ꯍꯟꯗꯛꯁꯦ ꯉꯔꯥꯡ ꯑꯍꯤꯡ ꯅꯣꯡ ꯇꯨꯝꯃꯟꯕꯗꯒꯤ ꯉꯁꯤ ꯑꯍꯤꯡꯗꯨ ꯑꯍꯤꯡ ꯅꯣꯡ ꯇꯨꯝꯃꯟꯕꯗꯒꯤ
ꯑ
ꯏꯁꯤꯡ ꯈꯨꯆꯥꯎꯁꯤ ꯂꯣꯏꯔꯦ ꯂꯝꯕꯤ ꯁꯦ ꯂꯣꯏꯅ ꯏꯁꯂꯤꯞ ꯇꯥꯔꯒ ꯂꯩꯔꯦ
ꯏꯁꯤꯡ ꯇꯨꯔꯦꯜ ꯒꯤ ꯏꯁꯤꯡꯁꯨ ꯌꯥꯝ ꯆꯥꯎꯔꯝꯃꯅꯤꯅꯦ ꯑꯗꯨꯗꯤ
ꯍꯣꯏ ꯇꯨꯔꯦꯜ ꯏꯁꯤꯡ ꯌꯥꯝ ꯆꯥꯎꯔꯦ ꯉꯥꯁꯤꯡꯁꯤ ꯏꯔꯣꯏꯕ ꯅꯨꯡꯉꯥꯏꯅꯤ ꯈꯪꯗꯦꯗ ꯆꯠꯅꯔꯝꯅꯤ ꯑꯩꯈꯣꯏꯗꯤ ꯆꯠꯇꯦꯗ ꯀꯨꯏꯔꯦ ꯉꯥ ꯐꯥꯕꯁꯤ ꯅꯣꯡ ꯆꯨꯕ ꯍꯧꯔꯒ ꯆꯠꯇꯔꯦ
ꯎꯝ
ꯏꯁꯤꯡ ꯌꯥꯗꯃꯤꯅꯀꯣ
ꯑꯣ
ꯎꯝ
ꯃꯤꯁꯤꯡꯗꯤ ꯈꯣꯏ ꯆꯣꯞꯅꯕꯗꯣ ꯑꯗꯣ ꯆꯠꯅꯕ꯭ꯔꯣ
ꯎꯗꯦꯗ ꯆꯠꯅꯕ꯭ꯔ ꯆꯠꯅꯗ꯭ꯔ ꯆꯠꯇꯦ ꯑꯩꯁꯨ ꯆꯠꯄꯒꯤ ꯄꯥꯎ ꯇꯥꯗꯦꯗ ꯍꯟꯗꯛ ꯏꯁꯤꯡꯗꯣ ꯈꯔ ꯐꯔꯛ ꯇꯥꯕꯀꯣ ꯑꯗꯨꯒꯤꯅꯤꯅꯦ
ꯎꯝ
ꯅꯣꯏꯗꯤ ꯀꯅꯥꯒ ꯂꯩꯒꯦ ꯍꯧꯖꯤꯛ
ꯑꯩꯈꯣꯏ ꯏꯌꯥꯝꯕꯒ ꯂꯩꯌꯦ
ꯍꯣꯏ ꯅꯣꯏ ꯅꯌꯥꯝꯕ ꯔꯣ
ꯑꯣ ꯃꯥꯗꯣ ꯃꯥꯗꯣ
ꯍꯣꯔꯦꯟ ꯐꯖꯔꯅꯤ
ꯍꯣꯔꯦꯟꯗꯤ ꯑꯃꯨꯛ ꯎꯝ ꯇꯧꯔꯅꯤ ꯑꯁꯦꯡꯕꯅꯦ ꯃꯥꯔꯁꯨ ꯑꯧ ꯑꯗꯨꯝ ꯌꯦꯡꯉꯦ ꯐꯣꯟꯗ
ꯎꯝ ꯅꯦꯠꯋꯥꯔꯛ ꯅꯨꯡꯉꯥꯏꯕꯅꯤꯅ ꯌꯦꯡꯕ ꯅꯨꯡꯉꯥꯏꯔꯝꯅꯤ ꯋꯥꯏꯐꯥꯏ ꯋꯥꯏꯐꯥꯏ ꯐꯪꯕꯅꯤꯅꯀꯣ
ꯑꯗꯨꯝ ꯅꯨꯡꯉꯥꯏꯗ
ꯀꯅꯥꯒꯤ ꯋꯥꯏꯐꯥꯏꯅꯣ ꯅꯣꯏ ꯀꯅꯦꯛ ꯇꯧꯔꯤꯗꯨꯕꯣ
ꯑꯩꯒꯤꯅꯦ ꯃꯣꯏ ꯄꯥꯏꯅꯕꯗꯣ ꯑꯩꯒꯤꯅꯦ
ꯄꯔꯅꯤ
ꯑꯗꯨꯝ ꯅꯨꯡꯉꯥꯏꯗ
ꯑꯩꯈꯣꯏꯅ ꯑꯁꯤ ꯌꯨꯝ ꯆꯠꯂꯗꯤ ꯍꯣꯏ ꯃꯄꯥꯟꯗꯗꯤ ꯌꯨꯝꯁꯨ ꯃꯄꯥꯟꯗꯗꯤ ꯑꯗꯨꯝ ꯅꯦꯠꯇ ꯑꯗꯨꯝ ꯌꯥꯏ ꯑꯗꯨ ꯃꯅꯨꯡ ꯆꯪꯈ꯭ꯔꯗꯤ ꯌꯥꯗꯦꯕ ꯌꯦ ꯃꯣꯏꯁꯦ ꯐꯥꯟꯇꯈꯣꯏ ꯍꯣꯏ ꯊꯕꯛ ꯃꯐꯝꯗ ꯆꯠꯂꯗꯤ ꯑꯗꯨꯝ ꯌꯦꯡꯕ ꯅꯨꯡꯉꯥꯏ
ꯑ ꯏꯁ ꯀꯔꯝ ꯁꯄꯣ ꯇꯕ꯭ꯔꯣꯔꯦꯡꯒꯦ
ꯁꯨꯔꯦꯟꯒꯤꯁꯦ ꯑꯩ ꯐꯔꯛ ꯏꯇꯥꯇꯥ ꯂꯩꯔꯤꯅꯤꯅꯦ
ꯏ ꯇꯥ ꯇꯥꯏꯅꯦ ꯃꯣꯏ ꯀ ꯅꯤ ꯃꯥꯒ ꯌꯥꯕꯪꯕꯅꯤꯅꯦ
ꯑꯅꯤꯃꯛ ꯇꯧꯔꯤ ꯇꯧꯕꯅꯤꯅꯦ
ꯇꯧꯕꯊ ꯑꯅꯦꯅꯦ
ꯃꯔꯅꯤ ꯐꯨꯔꯤꯠ ꯑꯅꯤ ꯍꯥꯞꯇꯥꯔꯦ ꯍꯦꯅꯦ
ꯎꯝ
ꯐꯥꯔꯁ ꯍꯥꯐꯇ ꯑꯃꯗ ꯇꯧꯔꯣ ꯃꯊꯪꯗ ꯑꯃ ꯑꯃꯗ ꯇꯧꯔꯣ
ꯐ ꯇꯥꯅꯤ ꯂꯩꯦ ꯂꯩꯣꯏꯔꯝꯗꯥꯏꯗ ꯑꯩ ꯇꯧꯕꯗꯨꯣ ꯉꯃꯗꯤ ꯅꯨꯡꯉꯥꯏꯕꯀꯣ
ꯑꯃ ꯉꯝꯈ꯭ꯔꯦꯗꯤ ꯄꯨꯔꯥ ꯀꯥꯅꯤꯌꯦ
ꯏꯁꯃꯕꯅꯤ ꯇꯧꯗ꯭ꯔꯗꯤ ꯑꯁ ꯅꯨꯡꯉꯥꯏꯅꯤꯍꯦ
ꯅꯨꯡꯉꯒꯗꯃꯦꯅꯦ ꯍꯣꯏ ꯄꯣꯇꯨꯒꯜ ꯀ ꯭ꯔꯥꯖꯤꯜ ꯀ ꯇꯥꯗꯤꯁ ꯅ ꯍꯥꯏꯅꯤ
ꯎꯝ ꯅꯨꯡꯉꯥꯏꯅꯤ ꯑꯗꯨꯒ ꯑꯣ ꯅꯨꯡꯉꯥꯏꯒꯅꯤ ꯑꯗꯨꯝ ꯑ ꯑꯗꯨ ꯍꯅꯨꯕ ꯑꯗꯨ ꯀꯔꯤꯁꯨ ꯇꯧꯕ ꯉꯝꯗꯕꯗꯣ
ꯀꯅꯦ ꯃꯣꯏꯒꯤ ꯐꯦꯟꯁꯇꯗꯤ ꯀꯔꯤ ꯐꯦꯟꯁꯇ ꯈꯪꯗꯦ
ꯄꯦꯅꯥꯜꯇꯤ ꯈꯛꯇ ꯅꯤꯔꯒ ꯂꯩꯕ ꯅꯨꯄꯥꯗꯨ ꯒꯣꯠ ꯀꯥꯏꯅ ꯑꯣꯏꯣꯏ ꯍꯥꯃꯦꯡ ꯀꯥꯏꯅ ꯇꯧꯔꯤ ꯑꯣꯏꯔꯣꯏꯗꯕ
ꯑꯣꯏ ꯄꯔꯋꯥ ꯏꯗ ꯄꯨꯗ ꯃꯥꯣꯏꯒꯤ ꯐꯦꯟꯁꯇ ꯕꯣꯜ ꯁꯥꯟꯅꯕ ꯑꯝꯇ ꯍꯩꯗꯧ ꯃꯥꯜꯂꯦꯗ ꯎꯝ
ꯃꯥꯒꯤ ꯕꯣꯗꯤ ꯏꯁꯇ꯭ꯔꯛꯆꯔꯗꯣ ꯈꯔ ꯐꯕꯅꯤꯅꯀꯣ
ꯑꯥꯎ
ꯑꯩ ꯑꯩꯒꯤꯗꯤ ꯃꯣꯏꯁꯦ ꯐꯨꯠꯕꯣꯜꯒꯤ ꯑꯥꯏꯗꯤꯌꯥ ꯂꯩꯇꯕꯀꯣ
ꯑꯣ
ꯃꯄꯥꯟꯗ ꯍꯦꯛꯇ ꯌꯦꯡꯉꯒ ꯐꯖꯕ ꯈꯛꯇ ꯈꯜꯂꯤꯕꯀꯣ ꯃꯣꯏꯗꯤ
ꯎꯝ ꯃꯤꯅ ꯍꯥꯏꯕꯗ ꯇꯥ ꯇꯥꯔꯒ ꯑꯗꯨꯝ ꯁꯞꯄꯣꯔꯠ ꯇꯧꯕ ꯃꯥꯂꯦꯗ ꯃꯃꯤꯡ ꯈꯛꯇ ꯇꯥꯔꯒ
ꯑ
ꯑꯩ ꯏꯆꯥ ꯅꯨꯨꯄꯤ ꯐꯥꯎ ꯑꯁ ꯕꯦꯔꯥꯅꯤꯍꯦ ꯑꯩ ꯏꯃꯥꯡꯗ ꯀꯔꯤ ꯁꯞꯄꯣꯔꯠ ꯇꯧꯕ꯭ꯔꯥ ꯍꯥꯏꯌꯦꯦ ꯃꯦꯁꯤ ꯍꯥꯏ ꯃꯥ ꯆꯦꯂꯒꯁꯨ ꯋꯥꯅꯤꯗ ꯈꯨꯕꯥꯛ ꯊꯥꯅꯤꯡꯕꯁꯤꯗꯤ ꯑꯗꯨꯁꯨ ꯑꯩ ꯃꯃꯥꯡꯗꯅꯤꯅꯦ ꯆꯦꯟꯊꯣꯛꯑꯒꯁꯨ ꯁꯨ ꯀꯥꯏꯅ ꯇꯧꯔꯤꯅꯦ ꯑꯗꯨ ꯃꯥꯁ ꯒꯦꯝꯃꯅ ꯇꯥꯔꯛꯏꯕꯀꯣ
ꯎꯝ
ꯐꯨꯠꯕꯣꯜꯒꯤ ꯑꯥꯏꯗꯤꯌꯥ ꯑꯝꯇ ꯂꯩꯇꯕꯅꯦꯕ
ꯎꯝ ꯇꯣꯉꯥꯟ ꯇꯣꯉꯥꯟ ꯆꯥꯁꯤꯔꯣ ꯍꯥꯏꯕ ꯌꯥꯗ꯭ꯔꯣ
ꯐꯛ ꯇꯥꯅꯤꯌꯦ
ꯅꯪꯒꯤ ꯁꯝꯒ꯭ꯔꯤꯗꯕꯨ ꯍꯥꯎꯕ꯭ꯔꯅꯦ
ꯑꯎꯅꯦ
ꯀꯌꯥꯝ ꯂꯦꯝꯒꯦ ꯑꯗꯨ ꯀꯌꯥꯝ ꯀꯌꯥꯝ ꯂꯦꯝꯒꯦ
ꯑꯁ ꯂꯦꯝ ꯈꯁꯤꯛ ꯇꯪ ꯅꯦꯗꯥ
ꯌꯥꯝꯅ ꯂꯥꯈꯠꯀꯗꯕ ꯃꯥꯟꯅꯕꯒꯤ ꯈꯖꯤꯛꯇꯪ ꯊꯣꯡꯕ ꯑꯣꯏꯔꯝꯒꯅꯤ ꯑꯗꯨ ꯈꯖꯤꯛꯇ ꯇꯧꯕꯗꯨꯗꯥ ꯈꯖꯤꯛ ꯂꯦꯝꯃꯤꯕ
ꯁꯒꯔꯤꯤ ꯍꯥꯋꯥ ꯑꯣꯏꯗ
ꯄꯥꯝꯕꯣꯝ ꯆꯥꯎꯕ ꯏꯟꯁꯥꯅꯤꯅꯦ
ꯕꯣꯜ ꯕꯜ ꯣ ꯁꯥꯟꯅꯕꯗ ꯅꯨꯡꯉꯥꯏꯕ ꯌꯦꯟꯖꯥꯡꯅꯦꯕ
ꯎꯝꯅꯨꯡꯥꯏꯕ ꯏꯟꯁꯥꯡꯅꯦ ꯑꯗꯨ ꯑꯗꯨ ꯆꯥꯗꯤ ꯄꯣꯅꯤꯡꯑꯥꯔꯏ
ꯀꯁꯨ ꯖꯥꯠ ꯍꯥꯠ ꯊꯣꯛꯀꯅꯤ
ꯎꯝ ꯅꯣꯚꯁꯀꯤꯠ ꯃꯌꯥꯝ ꯊꯣꯛꯂꯛ
ꯅꯨꯚꯞꯀꯤ ꯃꯇꯝꯗꯨꯅ ꯍꯦꯟꯅ ꯅꯨꯡꯉꯥꯏꯗ
ꯎꯝ
ꯍꯟꯗꯛ ꯑꯉꯥꯡꯁꯤꯡꯁꯦ ꯁꯨꯝꯗꯕꯄꯠꯁꯦ ꯀꯥꯎꯕꯁꯤ ꯎꯗ꯭ꯔꯦꯅꯦ ꯍꯧꯖꯤꯛ ꯀꯥꯎꯕꯒꯤ ꯃꯇꯝꯅꯤꯕꯀꯣ ꯅꯨꯕꯥꯥꯞꯇꯣ ꯌꯥꯝ ꯆꯥꯎꯗꯕꯅꯦꯕꯀꯣ ꯃꯇꯝꯅꯤꯕ ꯑꯗ ꯍꯧꯖꯤꯛꯀꯖꯤꯛ ꯎꯗ꯭ꯔꯦ
ꯅꯨꯄꯥ ꯃꯇꯝꯁꯤ ꯕꯣꯜꯁꯨ ꯋꯥꯠꯇꯦ ꯑꯃꯥ ꯀꯥꯔꯤꯗꯤ ꯑꯃ ꯍꯦꯛ
ꯄꯩꯁ ꯌꯥꯝꯃꯀꯣ
ꯎꯝ
ꯍꯧꯖꯤꯛꯀꯥꯟ ꯑꯉꯥꯡꯁꯤ ꯑꯁ ꯈꯪꯗꯦꯗ ꯄꯩꯁꯥ ꯂꯩꯇꯕ ꯑꯣꯏꯔꯝꯒꯅꯤ
ꯄ꯭ꯂꯥꯁꯇꯤꯛꯀꯤ ꯐꯥꯎ ꯄ꯭ꯂ ꯄ꯭ꯂꯥꯁꯇꯤꯛꯀꯤ ꯄꯥꯎꯁꯅꯗ꯭ꯔꯦꯅꯦ ꯍꯧꯖꯤꯀꯤ
ꯅꯣꯕꯥꯞ ꯃꯇꯝꯗꯗꯤ ꯄ꯭ꯂꯥꯁꯇꯤꯛꯀꯤꯗꯨꯗꯤ ꯑꯁ ꯊꯥꯛ ꯌꯥꯝ ꯋꯥꯡꯈ꯭ꯔꯦꯍꯦ
ꯑꯦ ꯁꯤ ꯋꯥꯒ꯭ꯔꯦ ꯑꯦ ꯄ꯭ꯂꯥꯁꯇꯤꯛꯀꯤ ꯃꯇꯝꯗꯅꯦ ꯅꯨꯡꯉꯥꯏꯔꯦ
ꯂꯝꯕꯤ ꯂꯝꯕꯤꯗ ꯁꯅꯥꯅꯕꯗꯣ ꯑꯩꯐꯥꯎ ꯑꯩꯐꯥꯎ ꯌꯥꯝ ꯌꯥꯎꯏꯦꯅꯦ
ꯅꯣꯏ ꯃꯇꯝꯗꯨ ꯂꯥꯁ ꯑꯣꯏꯔꯝꯒꯅꯤꯗ
ꯎꯝ ꯂꯩ ꯀꯥꯏ ꯂꯩ ꯀꯥꯏꯒꯁꯅ ꯑꯗꯨꯅ
ꯑꯩꯈꯣꯏ ꯃꯇꯝꯁ ꯑꯁ ꯑꯣꯏꯅꯣꯅꯦꯅ ꯂꯩꯔꯤ ꯀꯥꯟꯁꯤꯗ ꯑꯁ ꯂꯝꯕꯤꯗꯀꯣ ꯄ꯭ꯂꯥꯁꯇꯤꯛ ꯀꯩꯅ ꯁꯟꯅꯔꯤꯁꯦ ꯃꯤ ꯃꯃꯥꯡꯗ ꯇꯨꯃ ꯍꯥꯏꯕꯤꯅꯤ ꯑꯦ
ꯎꯝ
ꯆꯠꯄꯒꯁꯤ ꯌꯥꯅꯗꯤ ꯇꯠꯂꯕꯅꯦ ꯑꯗꯨꯝ ꯇꯧꯅꯨ ꯍꯥꯏꯋꯦꯗ ꯇꯧꯕꯅꯤꯅꯀꯣ ꯆꯄꯜ ꯇꯣꯟꯗꯅꯕ ꯌꯥꯗꯦꯕ ꯆꯄꯜ ꯇꯣꯟ ꯇꯧꯕꯅꯤꯅ ꯑ ꯄꯥꯎꯗꯤꯁ ꯐꯅ ꯌꯥꯝ ꯇꯜꯂꯦ ꯍꯣꯁꯇꯥꯔ ꯐꯥꯎ ꯍꯞꯇꯥ ꯑꯃ ꯇꯣꯡꯗꯦ ꯍꯥꯏ ꯁꯤꯅꯦ ꯑꯩ
ꯍꯧꯖꯤꯛꯇꯤ ꯑꯁ ꯆꯍꯤ ꯑꯅꯤ ꯑꯗꯨꯝ ꯆꯠ ꯆꯠꯂꯦꯅꯦ
ꯆꯍꯤ ꯑꯅꯤ ꯑꯍꯨꯝꯁꯨ ꯑꯁ ꯑꯅꯤ ꯑꯍꯨꯝ ꯈꯛꯇ ꯅꯠꯇꯦꯅꯦ ꯍꯧꯗꯤ ꯍꯧꯛ ꯑꯩꯒꯤ ꯍꯣꯁꯇꯥꯜ ꯅꯪ ꯎꯔꯤ ꯍꯥꯏꯗꯤ ꯄꯨꯛꯅꯤꯡ ꯄꯨꯛꯅꯤꯡ ꯅꯨꯡꯁꯤꯗꯅ ꯀꯞꯄꯅꯤ
ꯎꯝ ꯍꯁꯁꯤꯗꯤ ꯀꯩꯅꯅꯤꯅꯦ ꯑꯣꯔꯤꯖꯤꯅꯦꯜ ꯉꯥꯛꯇꯅꯤꯅꯦ
ꯍꯣꯔꯦꯟ ꯐꯣꯇꯣ ꯊꯥꯔꯛꯒꯦ ꯃ ꯃꯥꯂꯕꯅꯤ ꯃꯆꯨ ꯍꯣꯡꯉꯦꯕꯀꯣ
ꯑ ꯂꯧꯅꯤꯡꯕ ꯂꯩꯔꯗꯤ ꯑꯃꯨꯛ ꯌꯣꯟ ꯈꯣꯠꯅ
ꯍꯧꯖꯤꯛꯀꯥꯟꯒꯤ ꯔꯤꯂꯦꯁꯟꯁꯤꯞꯇꯒꯤ ꯍꯦꯟꯅ ꯇꯀꯅꯤ ꯋꯥ ꯀꯩꯅ ꯇꯀꯅꯤ ꯋꯥ
ꯑꯁ ꯈꯪꯗꯅꯤ ꯍꯧꯖꯤꯛꯀ ꯑꯉꯥꯡꯁꯤꯡꯁꯦ ꯆꯐꯁꯨ ꯌꯥꯝ ꯑꯇꯥꯡ ꯑꯇꯥꯡꯕ ꯂꯩꯔꯤ ꯑꯗꯨꯒ ꯊꯥ ꯑꯃ ꯑꯅꯤꯗ ꯂꯣꯏꯁꯤꯜꯂꯤ ꯑꯩꯈꯣꯏ ꯃꯇꯝꯗꯗꯤ ꯁꯚꯦꯟꯇꯤ ꯅꯠꯇ꯭ꯔꯒ ꯑꯩꯠꯇꯤ ꯆꯍꯤ ꯑꯅꯤ ꯑꯍꯨꯝ ꯑꯗꯨꯁꯨ ꯃꯔꯤ ꯑꯗꯨ ꯇꯠꯂꯗꯤ ꯄ꯭ꯂꯥꯁꯇꯤꯛꯅ ꯀꯦꯜꯂꯒ ꯑꯃꯨꯛ ꯇꯧꯕꯅꯤꯅꯦ ꯍꯧꯖꯤꯛ ꯃꯇꯝꯗꯤ ꯑꯗꯨꯒꯨꯝꯕ ꯎꯗ꯭ꯦꯔꯤꯕ ꯄ꯭ꯂꯥꯁꯇꯤꯛꯇꯁꯨ ꯌꯨꯒꯤ ꯄ꯭ꯂꯥꯁꯇꯤꯛ ꯑꯗꯨꯒ ꯊꯨꯝꯒꯤ ꯄ꯭ꯂꯥꯁꯇꯤꯛꯇ ꯊꯥꯡꯒꯦ ꯃꯣꯏꯗꯤ ꯈꯔ ꯀꯟꯃꯅꯤꯅꯀꯣ
ꯅꯨꯡ ꯁꯥ ꯁꯥꯕꯅꯦ
ꯅꯁꯦ ꯄꯁ ꯊꯧ ꯇꯁꯨ ꯃꯪꯅꯤ ꯇꯁ ꯀ
ꯄꯨꯡꯗꯤ ꯑꯃꯨꯛ ꯇꯥꯗꯧꯔꯤꯦꯅꯦ ꯎꯝ ꯀꯔꯤ
ꯊꯕꯛ ꯁꯨꯕ ꯃꯤ ꯍꯟꯗꯛ ꯉꯁꯤ ꯂꯥꯛꯇ꯭ꯔꯦ ꯂꯝꯕꯤꯗ ꯂꯣꯏ ꯏꯁꯂꯤꯞ ꯇꯥꯔꯒ ꯂꯩꯕꯅꯤꯀꯣ
ꯑꯣ ꯍꯗ꯭ꯔꯤꯕꯣ ꯍꯧꯖꯤꯐꯥꯎ ꯑꯕꯤꯗꯣ
ꯈꯪꯗꯦ ꯃꯣꯏ ꯦ ꯁꯤꯗꯤ ꯄꯨꯔꯒꯗꯤ ꯇꯧꯅꯤꯅ ꯍꯥꯏꯕ ꯑꯗꯨ ꯑꯣ ꯅꯨꯡꯇ ꯂꯣꯝꯗꯗꯤ ꯌꯥꯗꯦ ꯍꯥꯏꯌꯦꯦ
ꯑ
ꯁꯨꯕ ꯍꯧꯔꯗꯤꯀꯣ ꯑ ꯂꯧꯕꯨꯛꯇ ꯂꯧꯕꯨꯛꯇꯨ ꯂꯣꯏ ꯇꯥꯔꯅꯤꯅ
ꯎꯝ
ꯑꯩꯈꯣꯏ ꯂꯝꯕꯤꯗꯁꯨ ꯇꯥꯛ ꯂꯩꯔꯦꯕꯀꯣ ꯑꯩꯈꯣꯏ ꯈꯨꯈꯣꯏꯟꯒꯤ ꯄꯨꯈ꯭ꯔꯤ ꯑꯆꯧꯕ ꯂꯩꯕꯗꯣ ꯑꯗꯨ ꯑꯣ ꯑꯗꯨꯝ ꯃꯅꯥꯛꯇ ꯇꯥꯔꯒ ꯂꯩꯔꯦ꯫